ꯑꯣ ꯑꯥ ꯀꯔ꯭ꯤꯅꯣ
ꯀ꯭ꯔꯤꯅꯦ
ꯀꯔꯤꯅꯣ
ꯀꯔꯤꯅꯦ
ꯀꯔꯤꯅꯤ ꯀꯔꯤ
ꯀꯔꯥ
ꯎꯝ ꯎꯝ ꯑ ꯍꯣꯏ ꯆꯥꯏ
ꯑꯁ ꯑꯩꯈꯣꯏ ꯑꯩꯈꯣꯏ ꯂꯣꯟꯗꯗꯤ ꯀꯣ
ꯍꯣꯏ
ꯍꯋꯥꯏ ꯍꯥꯏꯕꯁꯦ
ꯑ
ꯁꯛ ꯐꯖꯩ ꯍꯥꯏꯕꯅꯦꯕ
ꯑ ꯎꯝ
ꯍꯣꯏ ꯁꯛ ꯈꯔ ꯏꯔꯛꯑꯗꯤꯀꯣ
ꯎꯝ
ꯍꯋꯥꯏ ꯑꯗꯨꯝ ꯆꯥꯔꯦ ꯑꯗꯨ ꯁꯛ ꯈꯔ ꯐꯖ ꯊꯣꯛꯑꯦ
ꯑꯣ..
ꯍꯥꯏꯗꯤ ꯍꯋꯥꯏ ꯆꯥꯔꯗꯤ ꯁꯛ ꯐꯖꯔꯦ
ꯍꯣꯏ ꯅꯣꯏꯗꯤ ꯅꯣꯏꯁꯨ ꯆꯥꯏ ꯍꯥꯏꯅ
ꯈꯣꯏꯗꯣ ꯍꯋꯥꯏ ꯆꯥꯗꯦ ꯉꯁꯤ
ꯑꯗꯨꯗꯤ
ꯉꯁꯤꯗꯣ ꯁꯧꯒꯔꯤꯒ ꯄꯟ ꯆꯧꯔꯤꯒ ꯈꯥꯃꯦꯟꯇ ꯊꯣꯡꯉꯝꯕ
ꯎꯝ ꯍꯥꯎ ꯏꯁ ꯆꯤꯌꯣ ꯍꯧꯎꯁꯤ ꯆꯥꯕꯅꯤ ꯅꯁꯨ
ꯎꯝ
ꯅꯔꯥꯡ ꯆꯥꯏ ꯍꯥꯏꯅ ꯅꯪꯁꯨ
ꯅꯪꯅ ꯊꯣꯡꯅꯕꯒꯤ ꯍꯥꯎꯇꯦ ꯅꯪꯅ ꯊꯣꯡꯉꯗꯤ ꯌꯥꯝꯅ ꯍꯥꯎꯒꯗꯕ
ꯑꯥ ꯑꯗꯨꯒꯤ ꯊꯣꯡꯕꯤꯒꯦ ꯀꯣ ꯅꯣꯏꯒꯤ ꯍꯣꯏ ꯅꯪꯒꯤ ꯌꯨꯝꯗꯅꯔꯒ ꯊꯣꯡꯅꯕꯤꯒꯦ
ꯎꯝ ꯑꯩ ꯅꯪ ꯂꯧꯕ ꯂꯥꯛꯀꯦ ꯑꯗꯨꯒꯗ ꯊꯣꯡꯕꯤꯌꯣ
ꯎꯝ ꯍꯣꯏ ꯀꯖꯤ ꯀꯤ ꯄꯥꯝꯕ ꯄꯨꯔꯥꯛꯄꯤꯒꯦ
ꯍꯥꯥ
ꯀꯔꯤ ꯀꯔꯤ ꯄꯥꯝꯕ ꯅꯪ ꯄꯨꯔꯛꯄꯤꯒꯦ
ꯀꯔꯤ ꯀꯔꯤ ꯄꯥꯝꯕ꯭ꯔꯥ ꯍꯥꯏꯕ
ꯍꯣꯏ
ꯑꯩꯗꯤ ꯌꯦꯟ ꯊꯣꯡ ꯑꯗꯨꯝ ꯌꯦꯟꯒ ꯍꯨꯏ ꯄꯥꯝꯃꯤꯗ
ꯗꯨꯈꯛꯇ
ꯑꯁ ꯑꯗꯨꯗꯤ ꯑꯩ ꯌꯦꯟꯁꯨ ꯄꯥꯝꯃꯦ ꯍꯨꯏꯁꯨ ꯄꯥꯝꯃꯦ ꯍꯧꯗꯣꯡꯁꯨ ꯄꯥꯝꯃꯦ ꯍꯨꯏꯗꯣꯡꯁꯨ ꯄꯥꯝꯃꯦ ꯍꯧꯗꯪꯁꯨ ꯄꯥꯝꯃꯦ ꯍꯨꯏꯗꯤꯡꯁꯨ ꯄꯥꯝꯃꯦ ꯉꯥꯁꯨ ꯄꯥꯝꯃꯦ ꯁꯟꯁꯨ ꯄꯥꯝꯃꯦ ꯑꯣꯛꯁꯨ ꯄꯥꯝꯃꯦ ꯑꯦꯁ ꯌꯥꯝꯈ꯭ꯔꯦꯗ ꯑꯗꯨ ꯅꯪꯒꯤ ꯑꯆꯥꯄꯣꯠ ꯑꯁ ꯑꯆꯥꯄꯣꯠꯗꯤ ꯑꯗꯨꯝ ꯄꯤꯔꯛꯄ ꯑꯗꯨꯝ ꯆꯥꯛ ꯑꯁꯤ ꯆꯥꯅꯤꯡꯉꯦ ꯍꯥꯏꯕ ꯂꯩꯇꯦꯗ ꯑꯁꯤ ꯄꯤꯔꯛꯑꯗꯤ ꯑꯗꯨꯝ ꯆꯥꯒꯅꯤ ꯑꯗꯨ ꯅꯪ ꯑꯗꯨ ꯅꯪꯗꯤ ꯑꯗꯨ ꯅꯪꯗꯤ
ꯑꯩꯗꯤꯔꯣ
ꯎꯝ
ꯑꯩꯗꯤ ꯅꯪꯒꯤ ꯅꯪꯕꯨ ꯅꯪꯅ ꯄꯨꯔꯛꯈꯤꯕꯗꯤ ꯂꯣꯏꯅ ꯆꯥꯅꯤꯡꯉꯦ ꯑꯩꯗꯤ
ꯁꯤꯅ ꯄꯨꯔꯛꯄ ꯈꯨꯗꯤꯡ ꯆꯥꯒꯅꯤ ꯍꯥꯏꯕ
ꯍꯣꯏ
ꯎꯝ ꯑꯗꯨꯗꯤ ꯅꯪꯒꯤꯁꯦ ꯀꯔꯤ ꯑꯣꯏꯅ ꯄꯤꯕꯤꯔꯁꯦꯔꯥ ꯍꯣꯏ ꯌꯥꯝ ꯂꯩꯔꯦ ꯅꯪ ꯅꯍꯥꯟꯗꯒꯤ ꯐꯣꯟ ꯇꯧꯔꯛ ꯎꯝ
ꯀꯣ ꯄꯩꯁꯥꯅ ꯄꯤꯔꯁꯨ ꯌꯥꯏꯗ
ꯄꯩꯁꯥꯅ
ꯍꯣꯏ
ꯏ ꯅꯍꯥꯟ ꯄꯤꯈ꯭ꯔ ꯅꯍꯥꯟꯒꯤꯗꯣ ꯂꯣꯏꯁꯟꯈ꯭ꯔꯕ꯭ꯔꯥ ꯄꯩꯁꯥ
ꯂꯣꯏꯈ꯭ꯔꯦ ꯑꯗꯨꯗꯤ ꯂꯣꯏꯔꯦ
ꯑꯁ ꯅꯪꯖꯤ
ꯑꯆꯥꯄꯣꯠ ꯆꯥꯊꯣꯛꯈ꯭ꯔꯦ ꯂꯣꯏꯔꯦ ꯑꯃꯨꯛꯀ ꯁꯦꯟ ꯊꯥꯔꯛꯑꯣ
ꯑꯆꯥꯄꯣꯠ ꯆꯥꯕꯗꯣ
ꯍꯣꯏ
ꯁꯤ ꯀꯩꯅꯣꯒꯨꯝꯕ ꯆꯥꯎꯋꯣ ꯍꯋꯥꯏ ꯃꯪꯒꯟꯒꯨꯝꯕ ꯆꯅꯥꯒꯨꯝꯕ ꯅꯣꯡꯃꯗ ꯃꯔꯨ ꯇꯔꯥ ꯇꯔꯥꯒꯨꯝꯕ ꯑꯁ ꯆꯥꯃ ꯌꯥꯡꯈꯩꯒꯤ ꯂꯩꯕꯤꯔꯗꯤ ꯊꯥ ꯑꯅꯤ ꯑꯍꯨꯝ ꯆꯥꯕ ꯌꯥꯔꯕꯅꯦꯍꯦ ꯏꯁꯥꯗꯨ ꯑꯗꯨꯃꯛ ꯕꯟꯗꯜ ꯕꯟꯗꯜ ꯕꯟꯗꯔ ꯕꯟꯗꯔ ꯊꯥꯕꯤꯔꯒ ꯀꯔꯤ ꯀꯔꯤ ꯁꯦꯟꯗꯣꯏ ꯆꯥꯔꯒ ꯂꯩꯕ꯭ꯔꯥ ꯅꯪ ꯅꯍꯥꯟꯒꯤ ꯄꯩꯁꯥꯁꯤꯡꯗꯣ
ꯀꯔꯤ
ꯁꯦꯟꯗꯣꯏ ꯆꯥꯔꯒ ꯂꯩꯕ꯭ꯔꯥ ꯍꯥꯏꯕ
ꯁꯦꯟꯗꯣꯏ ꯀ꯭ꯔꯤꯔ ꯑꯗꯨꯗꯤ
ꯅꯪꯅ ꯃꯤꯉꯣꯟꯗꯒꯤ ꯅꯪꯉꯣꯟꯗꯒꯤ ꯄꯩꯁꯥ ꯃꯤꯅ ꯂꯧꯔꯅꯤꯅ
ꯎꯝ
ꯏꯟꯇꯔꯦꯁ ꯏꯟꯇ‍ꯦꯁ ꯄꯤꯔꯛꯄꯗꯣ
ꯑꯣ
ꯅꯍꯥꯟ ꯑꯩꯅ ꯅꯪꯉꯣꯟꯗ ꯕꯟꯗꯜ ꯑꯅꯤ ꯊꯥꯕꯤꯔꯤꯅ
ꯑꯥ
ꯑꯗꯨ ꯈꯪꯗꯦ ꯅꯪ
ꯆꯥꯊꯣꯛꯈꯔꯦꯗ ꯑꯗꯨꯁꯨ
ꯄꯩꯁꯥꯗꯨ ꯂꯣꯏ ꯆꯠꯊꯣꯛꯈ꯭ꯔꯦ ꯅꯪ ꯄꯩꯁꯥ ꯄꯩꯁꯥꯗꯨ ꯀꯃꯥꯏꯅ ꯆꯥꯕꯅꯣ ꯅꯪ
ꯑꯇꯣꯞꯄ ꯇꯧꯔꯒꯥ ꯂꯣꯏꯔꯦ ꯍꯌꯦꯡꯗꯤꯀꯣ
ꯎꯝ
ꯂꯤꯁꯤꯡ ꯇꯔꯥ
ꯏꯁ ꯌꯥꯝꯃꯟꯗꯦꯍꯦ ꯂꯤꯁꯤꯡ ꯇꯔꯥ ꯈꯛꯇꯪ ꯀꯔꯤ ꯇꯧꯗꯣꯏꯅꯣ ꯂꯤꯁꯤꯡ ꯇꯔꯥ ꯈꯛꯇꯪ
ꯌꯥꯏꯗ
ꯅ ꯃꯥꯅ ꯅ ꯃꯥꯅꯕꯤꯒ ꯅꯃꯥꯅꯕꯤꯁꯤꯡ ꯅꯃꯥꯟꯅꯕꯤꯁꯨ ꯈꯔ ꯆꯥꯒꯅꯤ ꯀꯥꯥꯏꯗꯩꯩ ꯂꯤꯁꯤꯡ ꯇꯔꯥ ꯈꯛꯇꯪ ꯂꯤꯁꯤꯡ ꯌꯥꯡꯈꯥꯏ ꯊꯥꯕꯤ ꯀꯔꯤꯅꯣꯅꯦ ꯂꯤꯁꯤꯡ ꯇꯔꯥꯗ ꯍꯧꯖꯤꯛꯀꯥꯟ ꯂꯤꯁꯤꯡ ꯇꯔꯥ ꯈꯛꯇꯪ ꯍꯥ
ꯂꯤꯁꯤꯡ ꯇꯔꯥ ꯈꯛꯇ
ꯎꯝ ꯂꯤꯁꯤꯡ ꯌꯥ
ꯑꯗꯨ ꯍꯞꯇꯥ ꯑꯃꯒꯨꯝꯕ ꯇꯧꯔꯅꯤ ꯍꯥꯏꯗꯤ
ꯍꯞꯇꯥ ꯑꯃꯒꯨꯝꯕ
ꯍꯣꯏ
ꯍꯞꯇ ꯑꯃꯥꯁꯤ ꯌꯥꯝꯃꯜꯂꯦꯅꯦ ꯅꯣꯡ ꯅꯤꯇ ꯂꯣꯏꯁꯤꯜꯂꯣꯅꯦ
ꯍꯣꯏ ꯑꯗꯨꯗꯤ ꯌꯥꯏꯑꯦ
ꯀ ꯑꯗꯨ ꯑꯃꯨꯛ ꯁꯥꯡ ꯁꯥꯡꯅ ꯀꯨꯏ ꯀꯨꯏꯅ ꯄꯥꯔ ꯂꯩꯔꯗꯤ ꯀꯥꯏꯅ ꯌꯥꯔꯥꯔꯣꯏ
ꯍꯝ
ꯅꯤꯕꯁꯨ ꯌꯥꯝ ꯌꯥꯝꯗꯦ ꯂꯤꯁꯤꯡ ꯇꯔꯥ ꯈꯛꯇꯥꯅꯤ ꯑꯗꯩ ꯀꯔꯤ ꯀꯔꯤ ꯀꯔꯤ ꯆꯥꯅꯤꯉꯥꯏꯅꯣ ꯍꯥꯏꯕ ꯍꯧꯖꯤꯛꯀꯥꯟꯒꯤ ꯀꯦꯐꯦꯗ ꯑꯃ ꯆꯪꯈ꯭ꯔꯗꯤ ꯂꯤꯁꯤꯡ
ꯍꯣꯏ
ꯇꯔꯦꯠ ꯅꯤꯄꯥꯟꯅ ꯑꯗꯨꯅꯤ ꯑꯁ ꯅꯪ ꯄꯩꯁꯥ ꯌꯥꯝ ꯏꯀꯣꯅꯣꯃꯤꯛ ꯇꯧꯕ ꯌꯥꯝ ꯍꯩꯍꯦ
ꯍꯣꯏ ꯍꯩꯌꯦ ꯑꯩꯗꯤ
ꯈꯔ ꯈꯔ ꯆꯥꯎꯅ ꯄꯥꯏꯒꯗꯕꯅꯤ ꯂꯤꯁꯤꯡ ꯇꯔꯥ ꯃꯊꯪꯗꯤ ꯂꯤꯁꯤꯡ ꯀꯨꯟꯒꯨꯝꯕ ꯅꯤꯔꯛꯑꯣꯏꯁꯤ ꯑꯩ
ꯑ ꯍꯣꯏ ꯀꯨꯟꯁꯨ ꯌꯥꯏ ꯇꯔꯥꯁꯨ ꯌꯥꯏ
ꯎꯝ ꯑꯗꯣ
ꯇꯥꯕ꯭ꯔꯣ
ꯑꯣ ꯑꯣ
ꯑꯣ ꯑꯣ ꯍꯥꯏꯗꯤ ꯑꯩꯅ ꯄꯤ ꯄꯤ ꯑꯩꯅ ꯄꯤ ꯄꯤ ꯍꯥꯏꯔꯁꯨ ꯅꯪꯅ ꯑꯦꯝ ꯑꯦꯝꯁꯨ ꯍꯥꯏꯔꯛꯇꯦ ꯅꯥ ꯑꯣ ꯃꯊꯪꯗꯗꯤ ꯄꯤ ꯄꯤ ꯂꯩꯕ ꯅꯠꯇ꯭ꯔꯣ ꯄꯤ ꯃꯊꯪꯗꯗꯤ ꯑꯦꯝ ꯍꯥꯏ ꯑꯦꯝ ꯅꯠꯇ꯭ꯔꯣ ꯄꯤ ꯃꯊꯪꯗ ꯑꯦꯝ ꯅꯠꯇꯦ ꯀ꯭ꯌꯨ ꯍꯥꯏꯕ ꯀ꯭ꯌꯨ ꯍꯥꯏꯕ
ꯍꯨꯝ
ꯏꯁ
ꯎꯝ ꯍꯥꯏꯒꯦ ꯍꯥꯏꯒꯦ
ꯎꯝ ꯍꯥꯏꯒꯦ ꯍꯥꯏꯔ ꯁꯨꯡꯍꯥꯏ ꯍꯥꯏꯔꯣꯏ ꯅꯪ ꯅꯣꯛꯄꯗꯣ ꯂꯣꯏꯃꯛ ꯑꯗꯨ ꯐꯥꯏꯟ ꯇꯥꯔꯅꯤꯅꯦ ꯑꯁ ꯎꯝ ꯕꯨꯗꯨ ꯐꯥꯏꯟ ꯂꯣꯏ ꯇꯥꯔꯅꯤ ꯅꯪ ꯅꯣꯛꯄꯗꯣ ꯕꯨꯗꯨ ꯐꯥꯏꯟ ꯂꯧꯔꯣꯔ
ꯍꯣꯏ ꯂꯧꯑꯣ ꯅꯪ ꯑꯩ ꯂꯤꯁꯤꯡ ꯇꯔꯥ ꯂꯤꯁꯤꯡ ꯇꯔꯥ ꯄꯤꯔꯣ ꯑꯩ ꯅꯪꯕꯨ ꯐꯣꯟ ꯐꯥꯏꯟ ꯆꯥꯅꯤ ꯄꯤꯒꯦ
ꯎꯝ ꯑꯗꯨꯗꯤ ꯌꯥꯔꯣꯏ
ꯌꯥꯏ ꯀꯣ
ꯀꯥꯔꯤ ꯑꯩꯅ ꯑꯩꯅ ꯅꯪꯉꯣꯟꯗ ꯄꯤꯁꯜꯂꯒ ꯑꯩꯅ ꯅꯪꯉꯣꯟꯗ ꯄꯤꯁꯜꯂꯒ ꯅꯪꯅ ꯑꯃꯨꯛ ꯄꯤꯒꯗꯣꯏꯕ ꯑꯩꯉꯣꯟꯗ
ꯍꯣꯏ ꯆꯥꯅꯤ ꯄꯤꯒꯦ ꯅꯪꯕꯨ
ꯆꯥꯅꯤꯗꯨꯗꯤ ꯑꯁ ꯆꯥꯅꯤꯗꯤ ꯍꯧꯖꯤꯛꯀꯥꯟ ꯌꯥꯝꯈ꯭ꯔꯦꯗ ꯂꯨꯄꯥ ꯇꯔꯥ ꯈꯛꯇ ꯑꯣꯏꯔꯁꯨ ꯌꯥꯅꯤꯗ ꯀꯥꯏ ꯂꯨꯄꯥ ꯆꯥꯅꯤꯒꯤ ꯀꯔꯤ ꯁꯦꯟꯇꯔ ꯐ꯭ꯔꯦꯁ ꯑꯃ ꯑꯅꯤ ꯂꯩꯔꯣ ꯑꯁ ꯂꯨꯄꯥ ꯇꯔꯥ ꯂꯩꯔꯗꯤ ꯅꯨꯃꯤꯠ ꯆꯨꯞ ꯄꯩꯁꯥꯁꯨ ꯆꯪ ꯌꯥꯔꯅꯤ
ꯍꯣꯏ
ꯑꯁ ꯅꯣꯏꯅꯤ ꯍꯣꯏ ꯍꯣꯏ ꯈꯇꯪ ꯍꯥꯏꯔꯅꯣ ꯍꯣꯏ ꯍꯣꯏ ꯍꯥꯏꯕ ꯃꯥꯜꯂꯦꯕ ꯀꯣ
ꯎꯝ ꯅꯪ ꯀꯣ ꯅꯪꯒꯤ ꯃꯈꯣꯡꯗꯨ ꯑꯩꯒꯤ ꯑ ꯍꯥꯏ ꯁ꯭ꯀꯨꯜ ꯀ꯭ꯂꯥꯁꯃꯦꯠꯀꯤ ꯅꯨꯄꯥ ꯑꯃ ꯆꯞ ꯃꯥꯅꯩ
ꯏꯁ ꯃꯥꯅꯦ ꯀꯔꯤꯅꯣ ꯅꯪ ꯀꯥꯎꯈ꯭ꯔꯕꯣ ꯑꯩꯕꯨꯨ
ꯍꯣꯏ ꯍꯣꯏ ꯑꯗꯨꯅꯦ ꯀꯥꯎꯗꯦ ꯀꯥꯎꯗꯦ ꯑꯗꯨꯒꯤꯅꯦ ꯇꯧꯕꯅꯦ ꯑꯩꯁꯨ
ꯑꯗꯨꯅꯦꯕ ꯑꯁ ꯅꯪ ꯅꯤꯡꯁꯤꯡꯂꯛꯄꯗꯣ ꯑꯁ ꯊꯃꯣꯏ ꯌꯥꯝ ꯅꯨꯁꯤꯔꯛꯄ ꯑꯗꯨꯒꯤꯅꯦ ꯀꯣꯜ ꯇꯧꯔꯛ ꯑꯣ ꯑꯁ ꯀꯨꯏꯔꯦ ꯀꯔꯝ ꯀꯥꯟꯗ ꯀꯔꯝ ꯀꯥꯟꯗ ꯔꯤꯌꯨꯅꯤꯌꯟ ꯇꯧꯗꯣꯏꯅꯣ
ꯅꯪ ꯁꯨꯏ ꯑꯣꯏꯕ ꯃꯇꯝꯗ ꯇꯧꯁꯦ
ꯑꯩꯗꯤ ꯍꯣꯔꯦꯟ ꯐ꯭ꯔꯤ ꯑꯣꯏꯔꯦꯅꯤ ꯍꯣꯔꯦꯟ ꯍꯣꯔꯦꯟ ꯅꯨꯡꯗꯥ ꯐꯔꯤ ꯑꯣꯏꯔꯅꯤ ꯑꯍꯤꯡ ꯅꯣꯡꯌꯥꯏꯗ
ꯍꯣꯔꯦꯟꯗꯤ ꯌꯥꯝ
ꯅꯣꯏꯒꯤ ꯐ꯭ꯔꯣꯗꯩ
ꯊꯦꯡꯉꯦ ꯍꯣꯏ
ꯐꯔꯁꯠ ꯐ꯭ꯂꯣꯔ ꯅꯣꯏ ꯐ꯭ꯂꯣꯔꯗꯒꯤ ꯊꯦꯡꯗ ꯉꯜꯂꯦ ꯍꯦ ꯀꯥꯏꯗꯒꯤꯅꯣꯗ ꯊꯦꯡꯉꯦ ꯍꯥꯏꯕ ꯍꯥꯏꯔꯤꯗꯤꯅꯦ ꯆꯍꯤ ꯃꯧꯕꯨ ꯇꯔꯥꯒꯨꯝꯕ ꯆꯥꯝꯃ ꯁꯨꯕꯁꯤꯡꯗꯨꯅ ꯑꯩ ꯊꯦꯡꯉꯦ ꯊꯦꯡꯉꯦ ꯍꯥꯏꯒꯗꯕꯅꯤ
ꯑ
ꯉꯁꯤ ꯇꯥꯕ꯭ꯔꯣ
ꯑꯥꯎ ꯇꯥꯏꯌꯦ ꯐꯀꯣ ꯐꯀꯣ
ꯍꯋꯥꯏ ꯆꯥꯕꯗꯣ
ꯗ ꯀꯔꯤ
ꯅꯪ ꯉꯁꯤ ꯍꯋꯥꯏ ꯆꯥꯕꯗꯣ
ꯑ ꯑꯣ ꯍꯣꯏ ꯇꯦꯡꯀꯣꯛ ꯃꯉꯥ ꯈꯛꯇ
ꯅꯪ ꯊꯤꯕꯣꯡ ꯌꯥꯝ ꯂꯥꯎꯏꯅ ꯑꯗꯨꯗꯤ ꯇꯦꯡꯀꯣꯠ ꯃꯉꯥ ꯈꯛꯇ
ꯀꯔꯤꯅꯣ ꯅꯪ ꯊꯤꯕꯣꯡ ꯌꯥꯝ ꯂꯥꯎꯋꯤ
ꯑꯩꯖꯤꯀꯣ ꯅꯨꯃꯤꯠ ꯑꯃꯗ ꯇꯔꯥꯁꯨ ꯆꯥꯕꯅꯦ
ꯑꯁ ꯅꯪꯒꯤ ꯑꯁ ꯈꯣꯏ ꯆꯦꯡ ꯑꯁꯦ ꯊꯟꯗ ꯆꯥꯕ ꯑꯣꯏꯔꯝꯒꯗꯕ ꯃꯥꯜꯂꯦꯗ ꯅꯪ ꯄꯨꯔꯥꯄꯁꯤ ꯀꯥꯏꯗꯒꯤ ꯅꯪꯒꯨꯝꯕ ꯃꯤ ꯂꯩꯔ ꯅꯪꯒꯨꯝꯕ ꯌꯥꯃꯗꯤ ꯁꯤ ꯂꯥꯏ ꯑꯣꯏꯔꯔꯣꯏ ꯆꯥꯅꯤꯉꯥꯏ ꯐꯥꯎ ꯋꯥꯠꯂ ꯏꯒꯅꯦ ꯃꯤ ꯇꯔꯥ ꯀꯨꯟ ꯆꯥꯒꯗꯕ ꯃꯐꯝꯗꯨ ꯅꯪꯊꯟꯅ ꯆꯥꯔ ꯂꯩꯔꯦ ꯑꯁ ꯑꯗꯨꯒꯤꯅꯤꯅꯦ ꯅꯨꯡꯇꯤꯒꯤ
ꯗꯤ
ꯎꯝ
ꯍꯥꯎ ꯎꯝ
ꯌꯥꯝ ꯐꯖꯩꯌꯦ ꯍꯥꯏꯕ
ꯇꯥꯏꯍꯦ
ꯑꯁ ꯑꯃꯨꯛꯀꯁꯦ ꯍꯔꯥꯎꯒ ꯂꯥꯏꯅꯤꯡ ꯊꯤꯌꯦꯍꯦ ꯀꯔꯥꯏꯗꯒꯤ ꯌꯝꯊꯤꯔꯒ
ꯎꯝ ꯅꯪꯅ ꯐꯖꯩ ꯍꯥꯏꯕꯅꯦ ꯇꯥꯕꯔꯣ
ꯍꯣꯏ ꯇꯥꯏꯌꯦ ꯀꯌꯥꯃꯨꯛ ꯇꯥꯕ꯭ꯔꯥ ꯅꯣꯏꯗꯤ ꯇꯥꯏꯌꯦ ꯑꯁ ꯑꯩꯈꯣꯏꯔꯣꯝꯗ ꯃꯩ ꯃꯨꯠꯈ꯭ꯔꯦꯅꯦ ꯍꯧꯖꯤꯛꯁꯦ
ꯍꯣꯏ ꯐꯔꯦ ꯑꯗꯨꯗꯤ
ꯏꯁ ꯀꯩꯗꯧꯕꯒꯤ
ꯐꯥꯏ ꯇꯨꯝꯃꯨꯔꯣ ꯅꯪ ꯅꯪꯒꯤ ꯇꯨꯝꯕ ꯃꯇꯥꯡ ꯂꯥꯛꯑꯦ
ꯑꯩꯗꯤ ꯑꯩꯗꯤ ꯅꯨꯡ ꯅꯨꯡꯗꯥꯡꯗ ꯇꯨꯝꯗꯦ ꯑꯩꯗꯤ ꯅꯣꯡꯉꯥꯜꯂꯝꯗꯥꯏꯗ ꯇꯨꯝꯃꯦ ꯑꯍꯤꯡꯗ ꯇꯨꯝꯗꯦ ꯏꯁ ꯑꯍꯤꯡ ꯑꯍꯤꯡꯗ ꯇꯨꯝꯃꯗꯤꯀꯣ
ꯎꯝ
ꯑꯩꯒꯤ ꯃꯪꯗ ꯅꯪꯕꯨ ꯈꯛ ꯎꯕ ꯑꯗꯨꯒꯤ ꯇꯨꯝꯕ ꯌꯥꯗꯦ
ꯑꯥ
ꯑꯩꯒꯤ ꯃꯪꯗ ꯅꯪꯅ ꯅꯪꯅ ꯆꯠꯂꯁꯦ ꯆꯠꯂꯁꯦ ꯑꯗꯨꯝ ꯑꯗꯨ ꯂꯩꯕ ꯑꯁ ꯑꯗꯨꯒꯤ ꯇꯨꯝꯗꯦ ꯑꯩ
ꯍꯣꯏ ꯃꯥꯂꯦ
ꯅꯪ ꯑꯁꯦꯡꯕ ꯅꯪ ꯅꯣꯏ ꯌꯨꯝꯗꯣ ꯅꯪ ꯍꯧꯖꯤꯛ ꯂꯩꯕ ꯃꯐꯝꯗꯒꯤ ꯀꯌꯥꯃꯨꯛ ꯂꯥꯞꯄ꯭ꯔꯥ
ꯍꯥ ꯑ
ꯅꯪ ꯅꯣꯏ ꯈꯨꯟꯗꯣ
ꯎꯝ
ꯀꯌꯥꯃꯨꯛ ꯂꯥꯛꯄ꯭ꯔꯥ ꯅꯣꯏ ꯂꯩꯐꯝꯗꯒꯤ ꯅꯪ ꯍꯧꯖꯤꯛ ꯂꯩꯐꯝꯗꯒꯤ
ꯀꯌꯥꯃꯨꯛ ꯈꯥꯏꯕ꯭ꯔꯥ
ꯎꯝ ꯀꯌꯥꯃꯨꯛ ꯂꯥꯞꯄ꯭ꯔꯥ ꯍꯥꯏꯕ
ꯑꯅꯤ ꯑꯍꯨꯝꯒꯨꯝꯕ
ꯒꯥꯔꯤ ꯊꯧꯕ
ꯁ
ꯑꯥ
ꯎꯝ ꯅꯣꯏꯗꯤ
ꯑꯩꯅꯥ ꯊꯥꯔꯇꯤ ꯇꯨ ꯐꯣꯔꯇꯤ
ꯃꯤꯅꯤꯠ
ꯎꯝ
ꯑꯣ
ꯏꯁꯥ ꯏꯁꯥꯒꯤ ꯆꯠꯂ ꯏꯁꯥ ꯏꯁꯥꯒꯤ ꯆꯠꯂꯗꯤ ꯀꯩꯅꯣ ꯈꯇꯪꯅꯦ ꯀꯩꯅꯣ ꯈꯇꯪꯅꯦ
ꯇꯦꯟ ꯃꯤꯅꯤꯠ
ꯅꯠꯇꯦ ꯇ꯭ꯋꯦꯟꯇꯤ ꯇꯨ ꯇ꯭ꯋꯦꯟꯇꯤ ꯐꯥꯏꯚ ꯇ꯭ꯋꯦꯟꯇꯤ ꯇꯨ ꯇ꯭ꯋꯦꯟꯇꯤ ꯇ꯭ꯋꯦꯟꯇꯤ ꯇꯨ ꯇ꯭ꯋꯦꯟꯇꯤ ꯐꯥꯏꯚ ꯅꯨꯡꯉꯥꯢꯇꯦ ꯅꯪ ꯂꯩꯇꯕꯁꯦ